ꯉꯁꯤ ꯀꯔꯤꯅꯣ ꯆꯥꯠ ꯆꯠꯁꯀ ꯊꯧ
ꯌꯥꯕ꯭ꯔꯥ ꯉꯁꯤꯗꯤ ꯑꯗꯨꯝ
ꯌꯥꯏꯌꯦ ꯑꯩꯒꯤ ꯑꯅꯧꯕ ꯑꯣꯏꯕꯒꯤꯅꯦꯍꯦ ꯑꯦꯀꯥꯎꯟ ꯑꯅꯧꯕ ꯑꯣꯏꯍꯦ ꯑꯣ ꯑꯦꯛꯇ ꯀꯥꯎꯕ
ꯎꯝ ꯅꯪꯋꯥꯥꯏꯈꯨꯝ ꯂꯩꯔꯝꯕ꯭ꯔꯣ
ꯑꯪ ꯈꯪꯉꯦ
ꯂꯩꯔꯝꯕ꯭ꯔꯥ ꯍꯥꯏꯕꯅꯦ ꯑꯗꯨꯗ ꯫
ꯎꯝ
ꯈꯪꯅꯕ ꯃꯤꯗꯤ ꯂꯩꯕ
ꯎꯝ
ꯎꯝ ꯀ꯭ꯂꯥꯁꯃꯦꯠꯂꯣ
ꯑꯩꯈꯣꯏ ꯈꯨꯟ ꯑꯃ ꯂꯩꯕꯗꯨꯗꯤ
ꯑꯣ ꯂꯩꯌꯦꯗꯤ ꯈꯪꯉꯦꯕ ꯑꯗꯨꯗ ꯃꯥ
ꯑꯃꯈꯛꯇ ꯅꯠꯇꯦ ꯃꯌꯥꯝ ꯂꯩꯌꯦ ꯑꯩꯈꯣꯏ ꯖꯥꯠ
ꯑꯩꯅ ꯍꯥꯏꯗꯤ ꯑꯗꯨꯗ ꯂꯩꯔꯗꯤ ꯈꯪꯉꯦꯕ
ꯎꯝ
ꯂꯩꯒꯤꯕꯨꯗꯤ ꯂꯩꯔꯝꯗ꯭ꯔꯤꯑꯕ ꯅꯪ
ꯎꯝ ꯎꯝ
ꯐꯩꯅꯦ ꯐꯩꯅꯦ
ꯍꯥꯥ
ꯀꯩꯝ ꯍꯥꯏꯗꯦ
ꯀꯩ ꯍꯥꯏꯅꯣ
ꯀꯩꯝ ꯍꯥꯏꯗꯦ ꯍꯥꯏꯕ ꯍꯥꯏꯗꯤ ꯍꯪꯉꯝꯃꯅ ꯅꯪ ꯐꯣꯇꯣ ꯊꯥꯔꯛꯄꯗꯣ
ꯎꯝ
ꯑꯗꯨꯔ ꯃꯁꯥ ꯉꯝꯗ꯭ꯔꯤꯗꯣꯅ ꯈꯜꯂꯤꯅꯦ ꯑꯗꯨꯗꯨꯒ
ꯀꯩꯕꯥ
ꯑꯗꯨꯗꯨꯔꯅ ꯈꯜꯂꯤꯅꯦꯕ ꯃꯁꯥ ꯉꯝꯗ꯭ꯔꯤꯗꯣ
ꯀꯅꯥꯅꯣ
ꯑꯩꯁ ꯅꯪꯅ
ꯀꯥꯇꯥꯏꯗ
ꯐꯣꯇꯣ ꯊꯥꯔꯛꯄꯗꯣ ꯍꯥꯏꯔꯒ ꯅꯪ ꯍꯣꯁꯄꯤꯇꯥꯜꯗ ꯂꯩ ꯍꯥꯏꯌꯦ
ꯀꯅꯥꯅ ꯐꯣꯇꯣ ꯀꯅꯥꯒꯤ ꯐꯣꯇꯣꯅꯣ
ꯏꯁ ꯈꯪꯖꯤꯟꯅꯗꯕ ꯋꯥꯅꯤ
ꯀꯔꯤꯅꯣ ꯃꯊꯣꯡ ꯃꯔꯝ ꯈꯪꯗꯕꯤꯅ ꯉꯥꯡꯉꯤꯗꯨꯅ
ꯅꯪ ꯍꯣꯁꯄꯤꯇꯥꯜ ꯂꯩꯔꯤꯉꯩꯗ ꯍꯥꯏꯗ ꯐꯣꯇꯣ ꯊꯥꯔꯛꯏꯗꯨꯗꯤ
ꯑꯗꯨ ꯀꯩꯗꯧꯔꯦ
ꯑꯗꯨꯗ ꯐꯣꯇꯣꯗ ꯌꯥꯎꯕ ꯅꯨꯄꯥꯗꯨ ꯃꯜꯂꯣꯏ ꯍꯥꯏꯕ
ꯁꯔꯨ ꯁꯔꯥꯡ ꯉꯥꯛꯇ ꯑꯣꯏꯕꯗꯣ ꯑꯗꯨꯁꯨ ꯁꯤꯖꯥ ꯍꯣꯁꯄꯤꯇꯥꯜꯗ ꯑꯣꯄꯔꯦꯁꯟ ꯃꯀꯣꯛꯀꯤ ꯑꯣꯄꯔꯦꯁꯟ ꯇꯧꯈ꯭ꯔꯕ ꯃꯇꯨꯡꯗ ꯅꯣꯛꯅꯤꯡ ꯑꯗꯨ ꯅꯨꯄꯥꯒꯤ ꯋꯥꯔꯤ ꯑꯃ ꯁꯥꯔꯛꯀꯦꯕ ꯈꯪꯕ꯭ꯔꯥ ꯑꯩꯈꯣꯏ ꯑꯅꯤꯁꯦ ꯏꯃꯥ ꯏꯃꯥ ꯏꯃꯥ ꯄꯣꯛꯃꯤꯟꯅꯕꯅꯦꯕ ꯈꯪꯕ꯭ꯔꯥ
ꯎꯝ
ꯄꯣꯛꯃꯤꯟꯅꯔꯒ ꯃꯥꯒꯤ ꯃꯥꯖꯦ ꯑꯩꯈꯣꯏꯅꯤꯖꯦ ꯅꯨꯃꯤꯠ ꯃꯥꯅ ꯇꯔꯥꯃꯉꯥꯅꯤ ꯍꯟꯕꯅꯦꯕ ꯃꯥꯅ ꯅꯨꯃꯤꯠ
ꯈꯪꯕ꯭ꯔꯥ ꯐꯤꯐꯇꯤꯟ ꯗꯦꯖ ꯍꯟꯕ ꯑꯩꯉꯣꯟꯗꯒꯤ ꯑꯥ
ꯑꯥ
ꯎꯝ ꯑꯗꯨꯗꯒꯤꯗꯤ ꯀꯃꯥꯏꯅ ꯇꯧꯕꯔꯥ ꯍꯥꯏꯔꯒ ꯃꯥꯖꯦ ꯍꯧꯖꯤꯛꯁꯦ ꯀꯣꯛꯀꯤ ꯒꯨꯂꯤ ꯀꯟꯅ ꯆꯥꯔꯤ ꯍꯥꯏꯕ ꯈꯪꯉꯕ
ꯑꯗꯨꯗ ꯃꯥꯁꯦ
ꯎꯝ
ꯅꯍꯥꯟ ꯑꯦꯛꯁꯤꯗꯦꯟ ꯊꯣꯛꯄꯅꯦꯕ ꯑꯗꯨ ꯅꯣꯏ ꯋꯥꯏꯈꯣꯡꯔꯣꯝꯗꯒꯤꯅꯦꯕ ꯃꯥꯗꯣ
ꯏꯅꯦꯅ ꯄꯥꯜꯂꯤꯗꯣ ꯋꯥꯏꯈꯣꯡ ꯔꯣꯝꯗ ꯄꯥꯜꯂꯦꯕ ꯑꯗꯨꯒ ꯑꯩꯁ ꯏꯅꯦ ꯍꯧꯖꯤꯛꯀꯤ ꯑꯪꯀꯜꯒꯤ ꯃꯥꯒꯤ ꯅꯨꯄꯤꯗꯣ ꯑꯗꯨꯒꯤ ꯏꯃꯨꯡꯁꯤꯡꯅꯀꯣ ꯀꯩꯅꯣ ꯂꯩꯔꯛꯄꯅꯦꯕ ꯎꯝ ꯁꯤꯡꯖꯨ ꯑꯗꯨꯒꯤ ꯑꯩꯅ ꯆꯥꯁꯦ ꯍꯥꯏꯅ ꯀꯧꯕꯅꯦꯕꯀꯣ ꯍꯧꯖꯤꯛ ꯫ ꯅꯨꯄꯥ ꯉꯣꯟꯗ ꯇꯧꯑꯣ ꯍꯥꯏꯅ ꯃꯥꯗꯤ ꯊꯤ ꯐꯥꯏꯅꯉꯥꯏꯒꯤ ꯆꯪꯕꯖꯥꯠꯅꯦꯕ ꯑꯗꯨꯗ ꯃꯥꯅ ꯑꯩꯅ ꯀꯧꯔꯛꯑꯦꯅ ꯊꯤ ꯐꯥꯏꯗꯕꯤꯗ ꯊꯣꯛꯂꯛꯈ꯭ꯔꯕ
ꯎꯝ
ꯈꯪꯕ꯭ꯔꯥ ꯇꯨꯒ ꯏꯕꯥꯟꯅꯤꯁꯦ ꯁꯤꯡꯖꯨ ꯆꯥꯔꯦꯕꯀꯣ ꯑꯗꯨꯗꯤ ꯃꯥꯒꯤ ꯍꯛꯆꯥꯡꯁꯦ ꯁꯨꯝ ꯉꯁꯥꯏ ꯊꯤ ꯐꯥꯏꯔꯨꯔꯒ ꯐꯥꯏꯒꯦ ꯍꯥꯏꯅ ꯍꯥꯏꯔꯒ ꯐꯥꯏꯗꯕꯒꯤ ꯄꯨꯛ ꯅꯥꯕꯒꯨꯝ ꯊꯤ ꯐꯥꯏꯅꯤꯡ ꯑꯗꯨꯝ ꯇꯧꯕꯗꯣ ꯃꯥꯁꯦ ꯑꯁꯨꯃꯥꯏꯅ ꯃꯍꯥꯛ ꯍꯛꯆꯥꯡ ꯀꯣꯏꯗ ꯁꯨꯝ ꯁꯨꯖꯤꯜꯂꯒ ꯂꯩꯈ꯭ꯔꯕ ꯑꯩꯅ ꯀꯩꯗꯧꯔꯒꯦ ꯅꯪ ꯍꯥꯏꯕ ꯑꯗ ꯑꯩꯅ ꯑꯩꯅ ꯍꯪꯗꯦꯀꯣ ꯑꯩ ꯌꯦꯡꯒ ꯌꯥꯎꯅ ꯌꯦꯡꯉ ꯑꯩꯗꯤ ꯃꯥꯊꯤ ꯐꯥꯏꯕ ꯆꯪꯉꯦ ꯈꯣꯠꯂꯦ ꯑꯝꯇ ꯈꯪꯗꯦ ꯑꯗꯨꯒꯤ ꯑꯗꯨꯝ ꯁꯨꯖꯤꯜꯂꯒ ꯑꯗꯨꯝ ꯀꯔꯤ ꯍꯥꯏꯁꯤꯔ ꯍꯥꯏꯕ ꯗꯕꯒꯨꯝ ꯇꯧ ꯆꯥꯔꯤꯉꯩꯅꯦꯅ ꯑꯩꯅ ꯁꯥꯎꯔꯛꯀꯅꯤꯅꯀꯣ ꯑꯩꯈꯣꯏꯅꯤ ꯑꯗꯨꯝ ꯈꯇꯅꯩꯌꯦꯕ ꯑꯩꯅ ꯑꯗꯨꯝ ꯉꯥꯡꯕꯤꯕ ꯃꯥꯁꯦ ꯑꯗꯨꯒꯤ ꯑꯩꯒꯤ ꯑꯟꯇꯤꯅꯁꯨ ꯍꯥꯏꯌꯦꯕ ꯑꯁ ꯅꯕꯥꯅꯤꯁꯤꯀꯣ ꯂꯩꯃꯤꯟꯅꯔꯁꯨ ꯈꯠꯅꯩ ꯀꯔꯤꯅꯣ ꯅꯕꯥꯅꯤꯅ ꯇꯧꯔꯤꯗꯣ ꯈꯣꯠꯂꯤꯗꯣ ꯑꯗꯨꯝ ꯍꯥꯏꯌꯦꯕ ꯑꯗꯨꯒꯤ ꯑꯩꯅ ꯃꯥꯅꯀꯣ ꯅꯪ ꯁꯥꯎꯒꯅꯨꯀꯣ ꯑꯩ ꯋꯥ ꯃꯥ ꯍꯥꯏꯒꯦ ꯍꯥꯏꯌꯦ ꯑꯩꯅ ꯀꯔꯤꯅꯣ ꯍꯥꯏꯔꯣ ꯍꯥꯏꯕ ꯑꯩꯗꯣꯀꯣ ꯊꯤ ꯐꯥꯏꯕ ꯆꯪꯕꯅꯦꯕꯀꯣ ꯑꯗꯨꯗ ꯅꯪ ꯀꯧꯔꯛꯄꯥꯒꯤ ꯑꯩ ꯊꯣꯛꯂꯛꯄꯅꯦ ꯊꯤ ꯐꯥꯏꯗꯕꯤꯗ ꯇꯪꯈꯥꯏꯗ ꯊꯣꯛꯂꯛꯑꯦꯌꯦ ꯑꯗꯨ ꯑꯩ ꯍꯧꯖꯤꯛꯇꯣ ꯑꯩ ꯑꯃꯅ ꯍꯥꯏꯕꯗ ꯍꯥꯟ ꯇꯥꯈꯣ ꯑꯩꯗꯣ ꯅꯪ ꯈꯪꯕ꯭ꯔꯥ ꯑꯩ ꯊꯤꯗꯣ ꯇꯪꯈꯥꯏꯗ ꯅꯞ ꯅꯞꯄꯒ ꯂꯩꯈ꯭ꯔꯦ ꯑꯩ ꯊꯤ ꯑꯃꯝꯇ ꯐꯥꯏꯔꯨꯒꯦꯀꯣ ꯅꯪ ꯑꯩꯕꯨ ꯁꯥꯎꯒꯅꯨꯀꯣ ꯑꯩ ꯑꯗꯨ ꯑꯩꯅ ꯆꯠꯂꯣ ꯑꯗꯥ ꯆꯠꯂꯣ ꯅꯥꯁꯛꯇꯨꯒ ꯅꯪ ꯊꯤꯐꯥꯏꯔꯗꯤ ꯊꯤꯐꯥꯏ ꯍꯥꯏꯕ ꯌꯥꯗ꯭ꯔꯥ ꯎꯝ ꯅꯀꯣꯛꯇꯣ ꯅꯪ ꯉꯥꯁꯤ ꯒꯨꯂꯤ ꯆꯥꯈ꯭ꯔꯕ꯭ꯔꯥ ꯍꯥꯏꯅ ꯍꯥꯏꯌꯦ ꯒꯨꯂꯤꯗꯣ ꯉꯁꯥꯏ ꯆꯥꯛꯆꯥ ꯇꯣꯀꯄꯗ ꯆꯥꯕꯗ ꯉꯥꯏꯔꯤ ꯍꯥꯏꯌꯦ ꯑꯗꯨꯒꯤ ꯑꯩꯅ ꯅꯁꯥꯒꯤ ꯒꯨꯂꯤꯗꯨꯣ ꯇꯥꯏꯃꯤꯡ ꯆꯥꯅ ꯆꯥꯎꯅꯦ ꯅꯊꯤ ꯐꯥꯏꯕ ꯐꯥꯎ ꯈꯪꯗꯕ
ꯍꯣꯏ
ꯑꯩꯩꯅ ꯅꯣꯛꯄꯁꯦ ꯅꯠꯇꯦ ꯃꯥꯒꯤ ꯃꯁꯛꯇꯣ ꯌꯥꯝ ꯅꯣꯛꯅꯤꯡꯕ ꯁꯨꯖꯤꯜꯂꯒꯅꯦ ꯑꯦ ꯑꯗꯨꯝ ꯇꯧꯔꯒ ꯂꯩꯕ ꯀꯔꯤꯅꯣ ꯑꯩ ꯍꯪꯉꯣꯏ ꯍꯥꯏꯅ ꯍꯪꯗꯕꯅꯦꯕ ꯑꯗꯨꯒꯗꯤ ꯃꯥꯗꯣ ꯂꯥꯁꯇ ꯉꯝꯂꯛꯇꯕ ꯃꯥꯜꯂꯦ ꯑꯩꯗꯣꯀꯣ ꯅꯪꯉꯣꯟꯗ ꯋꯥꯃ ꯍꯥꯏꯒꯦ ꯑꯩ ꯁꯥꯎꯒꯅꯨ ꯑꯩꯗꯣ ꯊꯤ ꯐꯥꯏꯅꯤꯡ ꯕꯅ ꯁꯤꯗꯧꯔꯦ ꯎꯝ ꯉꯁꯥꯏ ꯅꯪꯅ ꯀꯧꯔꯛꯄꯒꯤ ꯅꯪ ꯁꯥꯎꯒꯅꯤꯅ ꯑꯩ ꯇꯪꯈꯥꯏꯗ ꯊꯣꯛꯂꯛꯈ꯭ꯔꯕꯅꯦ ꯍꯥꯏꯕ ꯑꯩꯗꯤ ꯖꯥꯠ ꯖꯥꯠ ꯅꯤꯗ
ꯍꯩꯗꯤ ꯍꯩꯅꯔꯣꯏꯌꯦ
ꯑꯗꯨꯅꯤ ꯑꯩꯅꯅꯦ
ꯑꯗꯨ ꯇꯥꯏꯃꯤꯡꯗꯨꯗꯕꯨ
ꯃꯀꯣꯛ ꯌꯥꯗꯕꯒꯤꯅꯦ ꯍꯥꯏꯔꯒ ꯅꯪꯁꯨ ꯫
ꯑꯦꯛꯁꯤꯗꯦꯟꯗꯅꯤꯕ
ꯑꯦꯛꯁꯤꯗꯦꯟ ꯇꯧꯕ
ꯑꯣ
ꯑꯣꯄꯔꯦꯁꯟ ꯇꯧꯕ ꯀꯨꯏꯗ꯭ꯔꯤꯕꯅꯦꯕ
ꯀꯌꯥꯝ ꯀꯨꯏꯔꯥꯕ ꯃꯥ ꯑꯣꯄꯔꯦꯁꯟ ꯇꯧꯈꯤꯕꯅ
ꯀꯨꯏꯗ꯭ꯔꯤ ꯊꯥ ꯑꯅꯤ ꯐꯥꯗ꯭ꯔꯤ
ꯑꯩꯁ
ꯎꯝ
ꯅꯪꯁꯨ ꯑꯃꯨꯛ ꯑꯃꯨꯛ ꯇꯧꯊꯣꯛꯑꯣ
ꯎꯝ ꯇꯥꯅꯤꯡꯗꯦꯍꯦ ꯑꯩꯅ ꯀꯩꯗꯧꯔꯗꯅ
ꯅꯅ ꯈꯨ ꯐꯠꯇꯔꯤꯗꯣ
ꯏꯁ ꯌꯥꯔꯦ ꯅꯪꯅ ꯍꯦꯟꯖꯤꯟꯕꯒꯤ
ꯀꯥꯎꯒꯜꯂꯤꯗꯣ
ꯑꯦ ꯀꯥꯎꯕꯗꯨꯗꯤ ꯃꯤ ꯑꯗꯨꯝ ꯅꯪꯅ ꯋꯥꯔꯤ ꯁꯨꯆꯥ ꯁꯥꯟꯅꯗꯕꯒꯤ ꯑꯗꯨꯝ ꯅꯤꯡꯁꯤꯡꯂꯒ ꯂꯩꯕꯒꯤ ꯋꯥꯅꯦ
ꯅꯪ ꯋꯥꯔꯤ ꯌꯥꯝ ꯁꯥꯕ
ꯑꯩꯅ ꯑꯗꯨꯝ ꯄꯪꯁꯥ ꯁꯥꯟꯅꯕꯗꯨꯗ ꯅꯤꯡꯁꯤꯡꯅꯕꯅꯕꯅꯤ ꯅꯣ ꯑꯩ ꯉꯁꯥꯏ ꯑꯌꯨꯛꯇꯒꯤ ꯇꯨꯝꯕꯁꯤꯅ ꯇꯨꯝꯕꯕꯁꯤꯣꯏ
ꯇꯨꯝ ꯍꯧꯂ ꯐꯖꯅ ꯉꯥꯎꯔꯦ
ꯇꯨꯝꯕ ꯍꯧꯒꯠꯂꯛꯑꯦ ꯍꯧꯒꯠꯂꯛꯑꯒ ꯗꯨꯀꯥꯟ ꯆꯠꯂꯦ ꯗꯨꯀꯥꯟ ꯆꯠꯂꯒ ꯑꯆꯥꯄꯣꯠ ꯂꯧꯔꯨꯔꯦ ꯂꯧꯔꯨꯔꯒ ꯍꯜꯂꯛꯄꯗ ꯑꯁꯤ ꯑꯃꯨꯛꯀ ꯆꯥꯛ ꯆꯥ ꯇꯣꯛꯂꯒ ꯑꯃꯨꯛꯀ ꯫ ꯇꯨꯝꯃꯦ ꯐꯤꯁꯨ ꯅꯨꯡꯉꯥꯏꯁꯨ ꯂꯩꯌꯦꯦ ꯁꯨꯅꯤꯡꯗꯦ ꯇꯥꯜꯂꯦ ꯁꯨꯔꯣꯏ
ꯁꯨꯅꯨ ꯁꯨꯅꯨ ꯀꯪꯒꯤꯅꯅꯦ ꯫
ꯑꯩꯒꯤ ꯃꯈꯣꯟꯁꯦ ꯍꯣꯡꯕ꯭ꯔꯥ
ꯑꯁꯤꯅ ꯈꯔ ꯐꯔꯅꯦ
ꯇꯕ
ꯑꯁꯤꯅ ꯈꯔ ꯐꯔꯝꯃꯦ
ꯀꯩꯗꯣ ꯅꯍꯥꯟꯅ ꯀꯩꯗꯧꯔꯕ ꯫
ꯍ ꯑꯗꯨꯀꯅꯃꯤꯇ ꯍꯒꯣꯟ
ꯑꯩꯁꯦ ꯅꯪ ꯉꯔꯥꯡ ꯐꯣꯟ ꯇꯧꯔꯛꯄ꯭ꯔꯣ
ꯑꯦ ꯑꯉꯥꯡꯗ ꯃꯔꯤ ꯍꯥꯏꯗꯨꯕꯨ
ꯄꯥꯏꯅ
ꯑꯩꯅ ꯊꯧꯔꯝꯃꯅꯤ
ꯑꯩ ꯉꯔꯥꯡ ꯅꯨꯃꯤꯗꯥꯡ ꯒꯨꯂꯤ ꯆꯥꯈꯤꯕꯗꯩ ꯑꯩ ꯃꯊꯣꯡ ꯃꯔꯎ ꯑꯝꯇ ꯈꯪꯗ꯭ꯔꯦ ꯫
ꯑꯗꯨꯅꯦ ꯑꯩꯅ ꯀꯧꯕ ꯁꯨꯡꯇꯥꯇꯥꯥꯒꯤꯗꯤꯗꯤ
ꯑꯩ ꯇꯨꯝꯃꯝꯃꯅꯤꯌꯦ
ꯍꯝ
ꯄꯨꯡ ꯀꯌꯥꯋꯥꯏꯗꯔꯥ
ꯅꯨꯡꯗꯥꯡ ꯄꯨꯡ ꯍꯥꯄꯟ ꯑꯗꯨꯋꯥꯏꯗ
ꯎꯝ ꯑꯩ ꯇꯨꯝꯈ꯭ꯔꯅꯤ ꯑꯗꯨꯗꯤ ꯑꯩ ꯈꯨꯝ꯭ꯔꯥ
ꯈꯃꯒ ꯇꯦꯗ
ꯋꯥꯔꯤ ꯁꯥꯟꯅꯝ꯭ꯔꯕ ꯏꯕꯥꯅꯤꯁꯦ ꯑꯩ ꯑꯗꯨꯝ ꯐꯅ ꯀꯨꯏꯅ ꯁꯥꯟꯅꯔꯝꯕ꯭ꯔꯥ
ꯉꯍꯥꯛ ꯃꯤꯅꯤꯠ ꯃꯉꯥꯃꯨꯛ ꯁꯥꯟꯅꯔꯝꯃꯦ ꯑꯗꯨꯗ ꯑꯗꯨꯝ
ꯑꯗꯨ ꯅꯪ ꯑꯗꯨꯝ ꯊꯝ ꯇ꯭ꯔꯦ
ꯉꯥꯏꯍꯥꯛ ꯄꯥꯏꯔꯝꯃꯦ ꯑꯗꯨꯗꯣ ꯑꯗꯨꯝ ꯇꯠꯈ꯭ꯔꯦ
ꯀꯣꯜ ꯂꯣꯏꯕꯒꯤ ꯊꯝꯕ꯭ꯔꯥ ꯅꯠꯇ꯭ꯔꯒꯅ ꯅꯪꯅ ꯃꯨꯠꯊꯠꯂꯤꯔꯕ
ꯐꯣꯜꯒꯣ ꯅ ꯇ
ꯑꯁꯦꯡꯕꯃꯛꯅꯤ ꯑꯩ ꯒ꯭ꯌꯥꯟ ꯇꯥꯗ꯭ꯔꯤ ꯉꯔꯥꯡ
ꯉꯔꯥꯡꯅꯦ
ꯎꯝ
ꯄꯨꯡ ꯀꯌꯥꯗꯥꯋꯥꯏꯗꯅꯣ ꯐꯣꯟ ꯇꯧꯕꯗꯨꯕꯨ ꯑꯣ ꯎꯅꯤ
ꯑꯩ ꯒ꯭ꯌꯥꯃꯦꯟ ꯇꯥꯒꯦꯗ꯭ꯔꯦꯁꯤꯡꯕꯨ ꯉꯁꯤ ꯅꯨꯃꯤꯠꯁꯨ ꯑꯩ
ꯇꯔꯨꯅꯨ
ꯂꯨꯀꯦ ꯀꯣꯛꯀꯦ ꯂꯣꯏꯅ ꯆꯥꯕꯗꯅꯦ ꯑꯩꯁꯦ ꯃꯪꯈ꯭ꯔꯕꯅꯦ ꯑꯩꯁꯦ ꯋꯥꯃꯟꯈ꯭ꯔꯕꯒꯤꯅꯦ ꯉꯔꯥꯡ ꯂꯥꯛꯄꯗꯣ ꯉꯔꯥꯡ ꯑꯗꯨꯅꯦ ꯃꯣꯏꯅ ꯂꯥꯛꯄꯗꯨꯁꯤꯗ ꯏꯝꯐꯥꯜꯗ
ꯍ ꯏꯐꯥ ꯂꯥꯛꯄꯗꯤ ꯉꯥꯎꯈ꯭ꯔꯦ
ꯑꯩ ꯄꯣꯊ ꯄꯣꯊꯥꯅꯤꯡꯃꯟꯕꯒꯤ ꯌꯨꯝꯗꯨ ꯗꯤ ꯄꯣꯊꯥꯕ ꯎꯝ ꯁꯪꯗꯦ ꯍꯥꯏꯅꯗꯤꯅꯦ ꯈꯣꯏꯌꯨꯝꯗꯣ ꯃꯤ ꯌꯥꯝ ꯇꯤꯜꯂꯦꯕ ꯑꯗꯨꯝ ꯏꯅꯥꯎꯅꯨꯄꯤꯒꯤ ꯃꯃꯥꯟꯅꯕꯤ ꯑꯃꯨꯛ ꯂꯥꯛ ꯀꯀꯅꯤ ꯑꯗꯨꯒ ꯅꯨꯃꯤꯗꯥꯡ ꯌꯧꯔꯒꯅ ꯋꯥꯔꯜ ꯀꯞ ꯌꯦꯡꯕꯒꯤ ꯃꯤ ꯃꯌꯥꯝꯃꯣ
ꯎꯝ
ꯂꯥꯡꯕꯒ
ꯌꯦꯡꯕ꯭ꯔꯣ ꯉꯔꯥꯡ
ꯑꯁꯤ ꯑꯩꯈꯣꯏ ꯁꯤ ꯏꯝꯐꯥꯜꯗꯗꯤ ꯌꯦꯡꯗꯦ ꯃꯁꯥ ꯃꯁꯥꯒꯤ ꯐꯣꯟꯅ ꯌꯦꯡꯉꯦꯗꯅ ꯌꯨꯝꯗꯗꯤ ꯇꯤꯚꯤꯗꯣ
ꯎꯝ
ꯑꯗꯨꯗ ꯑꯩꯈꯣꯏ ꯌꯨꯝꯗꯣ ꯃꯤ ꯌꯥꯝ ꯇꯤꯟꯅꯤꯡꯕ ꯌꯨꯝ ꯑꯣꯏꯕ ꯃꯥꯂꯦ ꯑꯗꯣ ꯏꯅꯥꯎꯅꯨꯄꯤ ꯀꯩ ꯄꯥꯅꯤꯒꯤ
ꯇꯤꯃꯣꯏ ꯑꯗꯨꯝ ꯌꯦꯡꯉꯦ
ꯎꯝ ꯏꯅꯥꯎ ꯅꯨꯄꯤꯒ ꯏꯕꯥꯅꯤꯒꯤꯀꯥꯗꯤ ꯑꯥ ꯏꯝꯐꯥꯜ ꯏꯃꯥ ꯈꯣꯏ ꯀꯩꯅꯣ ꯈꯣꯏꯒ ꯅꯛꯅꯩꯗꯅ ꯑꯩꯈꯣꯏ ꯗꯗꯥꯒꯤꯅ ꯇꯣꯉꯥꯟꯕ ꯇꯣꯉꯥꯟꯕꯒꯤ ꯋꯥꯅꯤ ꯑ ꯅꯍꯥꯟ ꯂꯥꯛꯄꯗꯨꯗꯤ ꯑꯩ ꯄꯣꯊꯥꯅꯤꯡꯃꯟꯕꯒꯤ ꯑꯩꯈꯣꯏꯗꯗꯥꯒꯤꯩꯀꯥꯗ ꯇꯨꯝꯃꯦꯕ ꯃꯤ ꯂꯥꯡꯃꯟꯕꯒꯤ
ꯑꯗꯨꯒ ꯑꯩ ꯏꯝꯐꯥꯜꯗ ꯀꯥꯔꯒꯦ ꯍꯥꯏꯅ ꯀꯥꯈ꯭ꯔꯕ ꯒꯦꯟꯇꯥꯏꯀꯣ
ꯇꯥꯏ ꯇꯥꯏ
ꯇꯥꯟꯗꯕ꯭ꯔꯥ ꯍꯥꯏꯕꯅꯤ
ꯐꯔ ꯂꯥꯛꯄꯗꯤ ꯃꯤ ꯉꯥꯎꯕ ꯌꯥꯎꯅꯔꯦ
ꯃꯨꯄꯥꯟ ꯂꯝꯖꯈ꯭ꯔꯗꯤ ꯍꯦꯟꯅ ꯉꯥꯎꯔꯅꯤ ꯅꯠꯇ꯭ꯔꯥ
ꯎꯝ ꯃꯄꯥꯜꯔꯣꯝꯗꯒ ꯂꯩꯈꯔꯗꯤ ꯎ
ꯑ
ꯆꯠꯈꯤꯅꯨꯀꯣꯗꯨꯅ
ꯏꯕꯅꯤꯒꯗꯥꯏꯗ ꯏꯕꯥꯟꯅꯤ ꯀꯗꯥꯏꯗ ꯊꯦꯡꯅꯁꯤꯔ
ꯈꯪꯗꯦ
ꯍꯥꯏꯔꯛꯑꯣꯅꯦ